ꯍꯦꯜꯂꯣ
ꯀꯩꯗꯧꯔꯤꯅꯣ
ꯀꯩꯁ ꯇꯧꯗꯦ
ꯆꯥꯛ ꯆꯥꯔꯕꯣ
ꯎꯝ ꯆꯥꯛ ꯆꯥꯗ꯭ꯔꯔꯤ
ꯏꯁ ꯀꯦꯃꯤꯇꯦꯜ ꯊꯣꯡꯕꯤ ꯌꯥꯔꯣ
ꯈꯪꯗꯦ ꯀꯩ ꯃ ꯈꯦꯔꯣ ꯈꯣꯡꯗꯦꯡ ꯑꯁꯤꯗꯤ ꯊꯥ
ꯅꯪꯅ ꯊꯣꯡꯗ꯭ꯔꯣ
ꯎꯝ ꯑꯩꯅ ꯊꯣꯡꯗꯦ
ꯀꯩꯒꯤ
ꯈꯪꯗꯦ ꯊꯣꯡꯒꯅꯨ ꯍꯥꯏꯕꯒꯤ
ꯇꯟꯕ ꯌꯔꯝꯃꯅꯤꯗ
ꯅꯠꯇꯦꯗ ꯑꯩꯅꯗꯤ ꯊꯣꯡꯕꯤꯒꯦ ꯊꯣꯡꯕꯤꯒꯦ ꯍꯥꯏꯔꯒ ꯁꯨꯝ ꯌꯥ ꯌꯥꯗꯕ
ꯍꯩꯇꯕꯒꯤ ꯑꯣꯏꯔꯔꯕꯅꯦ ꯑꯗꯨꯗꯤ
ꯅꯠꯇꯦ ꯑꯩꯅꯗꯤ ꯊꯣꯡꯅꯤꯡꯕ ꯑꯦꯁ ꯍꯥꯎꯗꯤ ꯍꯥꯎꯕꯤꯅꯤ ꯍꯥꯏ
ꯏꯁ
ꯑꯩꯗꯣ ꯊꯕꯛ ꯌꯥꯝ ꯆꯤꯟꯕꯒꯤ ꯍꯧꯖꯤꯛ ꯈꯛꯇ ꯄꯣꯊꯥꯔꯤꯌꯦ
ꯀꯩꯀꯩ ꯊꯕꯛ ꯇꯧꯔꯤꯒꯦ ꯂꯥꯏꯔꯤꯛ
ꯑꯁ ꯖꯠ ꯖꯠꯅꯤꯗ
ꯎꯝ ꯐꯩꯅꯦ ꯊꯕꯛ ꯀꯜꯂꯗꯤ
ꯑꯗꯨꯅꯦ ꯅꯪꯗꯤ
ꯑꯩ ꯍꯥꯏꯗꯤ ꯆꯥꯠꯇꯣꯛ ꯈ꯭ꯔ ꯐꯃꯨꯡꯗ ꯍꯤꯞꯄꯒ ꯂꯩꯔꯦ ꯍꯧꯖꯤꯛ
ꯍꯥꯥ
ꯆꯥꯛ ꯆꯥꯔꯦ ꯍꯧꯖꯤꯛ
ꯀꯩ ꯍꯤꯟꯖꯥꯡꯅꯣ
ꯑꯁ ꯉꯁꯤ ꯐꯪꯕꯅꯤꯅꯥ ꯑꯣꯛꯁꯥ ꯆꯥꯔꯦ
ꯆꯥꯁ
ꯍꯥ ꯆꯥꯕꯤꯈ꯭ꯔꯦ
ꯍꯣꯏ ꯍꯣꯏ ꯍꯣꯏ ꯍꯣꯏ ꯆꯥꯕꯤꯔꯣ ꯆꯥꯕꯤꯔꯣ ꯅꯨꯡꯉꯥꯏꯅ
ꯎꯝ
ꯀꯃꯥꯏ ꯀꯃꯥꯏꯅ ꯇꯧꯔꯤꯅꯣ ꯉꯁꯤꯗꯤ
ꯑꯁ ꯌꯨꯝ ꯂꯏꯗ ꯅꯪꯗꯦ
ꯌꯨꯝ ꯑꯗꯨꯝ ꯂꯩꯌꯦ
ꯑꯥ
ꯎꯝ ꯑꯩꯁꯨ ꯂꯩꯑ ꯁꯨꯇꯤ ꯂꯩꯕꯒꯤꯀꯣ ꯉꯁꯤꯗꯤ ꯐꯖꯅ ꯇꯨꯝꯊꯣꯛꯈ꯭ꯔꯦ
ꯁ ꯑꯗꯨꯗꯤ ꯇꯨꯝꯗꯧ ꯃꯥꯟꯗ꯭ꯔꯦ
ꯐꯖꯅ ꯇꯨꯝꯊꯣꯛꯈ꯭ꯔꯦ ꯑꯩꯗꯤ ꯑꯗꯨꯝ ꯇꯨꯝꯂꯒ ꯑꯩꯈꯣꯏ ꯀꯩꯅꯣꯝ ꯑꯩꯈꯣꯏ ꯁꯤꯅꯤꯌꯔ ꯂꯥꯛꯑꯒ ꯁꯤꯡꯖꯨ ꯆꯥꯅꯤꯡꯉꯥꯏ ꯀꯥꯎꯕꯒꯤ ꯆꯠꯂꯒ ꯑꯃꯨꯛꯀ ꯍꯜꯂꯛꯄꯅꯦ
ꯎꯝ ꯕꯣꯟꯗꯤ ꯌꯦꯡꯒꯗ꯭ꯔꯣ
ꯍꯣꯏ ꯌꯦꯡꯗ꯭ꯔꯗꯤ ꯈꯪꯗꯦ ꯑꯩ ꯇꯨꯝꯗ꯭ꯔꯗꯤ ꯑꯗꯨꯝ ꯌꯦꯡꯒꯅꯤ
ꯍꯌꯦꯡ ꯑꯌꯨꯛꯇꯅꯤꯅ
ꯑꯥꯎ
ꯄꯨꯡ ꯑꯅꯤ ꯃꯈꯥꯏꯀꯣ
ꯍꯣꯏ
ꯑꯣ
ꯑꯩ ꯇꯨꯝꯃꯗꯤ ꯈꯪꯗ꯭ꯔꯦ ꯇꯨꯝꯗ꯭ꯔꯗꯤ ꯑꯗꯨꯝ ꯌꯦꯡꯒꯅꯤ ꯌꯥꯝ ꯀꯩ ꯍꯥꯏꯁꯤꯔꯥ ꯅꯨꯡꯉꯥꯏꯕꯅꯦ
ꯕꯣꯟꯁꯨ ꯄꯣꯠ ꯇꯧꯔꯒꯦ
ꯑꯩꯗꯤ ꯏꯪꯂꯦꯟ ꯅꯠꯇ꯭ꯔꯣ ꯏꯪꯂꯦꯟꯒ ꯅꯣꯔꯋꯦ ꯅꯠꯇ꯭ꯔꯣ ꯑꯥꯎ ꯏꯪꯂꯦꯟ
ꯑꯗꯨ ꯂꯣꯏꯔꯀꯥꯟꯗ ꯄꯨꯡ ꯇꯔꯨꯛ ꯃꯈꯥꯏꯗꯅ ꯑꯔꯖꯦꯟꯇꯤꯅꯥꯒ ꯁ꯭ꯋꯤꯖꯔꯂꯦꯟ
ꯍꯣꯏ ꯑꯗꯨꯅꯦ
ꯑꯗꯨꯗ ꯒꯅ
ꯈꯪꯗꯦ
ꯎꯝ
ꯑꯗꯨꯗꯤ ꯈꯪꯗꯦ ꯑꯥꯔꯖꯦꯟꯇꯤꯅꯥꯁꯨ ꯁꯞꯄꯣꯔꯠ ꯇꯧꯅꯤꯡꯗꯕ ꯁ꯭ꯋꯤꯠꯖꯔꯂꯦꯟ ꯁꯨ ꯈꯪꯗꯦ
ꯀꯩꯒꯤꯦ ꯇꯝꯅꯤꯡꯗꯕ
ꯑꯗꯨꯝ ꯇꯧꯅꯤꯡꯗꯦ ꯍꯥꯏꯕꯗꯤ ꯑꯩ ꯑꯩꯈꯣꯏꯒꯤ ꯑꯩꯈꯣꯏꯒꯤ ꯍꯥꯏ ꯑꯩꯅ ꯁꯞꯄꯣꯔꯠ ꯇꯧꯕ ꯇꯤꯝꯗꯣ ꯕ꯭ꯔꯥꯖꯤꯜꯗꯣ ꯁꯤꯈ꯭ꯔꯦꯗꯅ ꯑꯗꯨꯒꯤ ꯑꯥꯔꯖꯦꯟꯇꯤꯅꯥꯁꯨ ꯁꯤꯒꯗꯕꯅꯦ
ꯁꯥꯔꯦ
ꯑꯗꯨꯗꯟꯅꯦ
ꯈꯨꯣꯔꯦꯟ ꯄꯨꯡ ꯑꯅꯤ ꯃꯈꯥꯏ ꯏꯪꯂꯦꯟꯅ ꯀꯥꯗꯧ ꯃꯥꯜꯂꯦꯗ
ꯀꯅꯥꯅꯥ
ꯏꯪꯂꯡꯂꯦꯟꯅ ꯀꯥꯗꯧ ꯃꯥꯜꯂꯦ
ꯍꯣꯏ ꯍꯣꯏ ꯀꯥꯅꯤꯡꯉꯥꯏ ꯃꯥꯂꯦꯀꯣ
ꯎꯝ ꯏꯪꯂꯪꯂꯦꯟꯁꯨ ꯑꯗꯨꯝ ꯌꯥꯏ ꯑꯗꯣ
ꯎꯝ ꯍꯣꯏ ꯑꯩꯗꯤ ꯕꯤꯂꯤꯡ ꯈꯕꯨ ꯁꯞꯄꯣꯔꯠ ꯇꯧꯗꯣꯏꯅꯦ
ꯍꯦꯔꯤꯀꯦꯟꯁꯨ ꯂꯩꯔꯦ
ꯌꯦꯡꯅꯤꯡꯕꯒꯤ ꯌꯦꯡꯅꯤꯡꯕꯒꯤꯅꯦ ꯑꯩꯅ ꯉꯥꯏꯔꯤꯁꯦ ꯄꯨ ꯑꯅꯤꯂꯤꯌꯥ ꯃꯈ ꯃꯈꯥꯟ
ꯇꯧꯈꯥꯏꯥꯎ ꯇꯣꯈꯥꯏ
ꯑꯗꯨꯟꯅ ꯑꯗꯨꯅꯦ ꯅꯪꯗꯤ ꯀꯅꯥ ꯁꯞꯄꯣꯔꯠ ꯇꯧꯕ
ꯑꯩꯗꯤ ꯑꯥꯔꯖꯦꯟꯇꯤꯅꯥꯉꯗ
ꯅꯠꯇꯦ ꯄꯨꯡ ꯑꯅꯤ ꯃꯈꯥꯏꯗꯁꯕꯗꯣ
ꯑꯗꯨ ꯑꯗꯨꯗꯤ ꯏꯪꯂꯦꯟꯗ ꯉꯝꯃꯅꯤ ꯁꯣꯏꯔꯔꯣꯏ
ꯑꯗꯨꯗꯤ ꯅꯪ ꯍꯥꯏꯔꯤꯁꯦ ꯉꯝ ꯉꯝꯕꯗ ꯁꯞꯄꯣꯔꯠ ꯇꯧꯕ꯭ꯔꯣ ꯑꯗꯨꯗꯤ
ꯑꯩ ꯍꯧꯖꯤꯛ ꯏꯪꯂꯦꯟꯒ ꯅꯣꯔꯋꯦꯗ ꯀꯔꯤꯒꯤ ꯀꯩꯅꯣ ꯂꯩꯇꯅ ꯑꯩꯅ ꯁꯞꯄꯣꯔꯠ ꯇꯧꯕ ꯂꯩꯇꯅ ꯑꯗꯨꯕꯨ ꯂꯩꯇꯦ ꯑꯗꯨꯕꯨ ꯏꯪꯂꯦꯟꯗ ꯑꯗꯨꯝ ꯀꯥꯔꯅꯦꯕ
ꯑꯗꯨꯅꯦ ꯑꯗꯨꯅꯦ ꯑꯩꯅ ꯁꯞꯄꯣꯔꯠ ꯇꯧꯕꯁꯤꯡꯗꯤꯦ ꯅꯨꯡꯗꯥꯡꯗꯁꯨ ꯑꯩꯀꯣ ꯁ꯭ꯄꯦꯟꯒ ꯖꯤ ꯖꯤ ꯑꯃꯗꯨ
ꯏꯁꯄꯦꯟꯒ ꯀꯩꯅꯣ ꯁꯥꯟꯅꯈꯤꯕꯗ ꯃꯣꯔꯣꯛꯀꯣ
ꯕꯦꯜꯖꯤꯌꯝ
ꯑꯦ ꯕꯦꯜꯖꯤꯌꯝ ꯑꯣꯐ
ꯑꯦ ꯑꯗꯨꯗ ꯏꯁꯄꯦꯟ ꯑꯩ ꯇꯧꯋꯦꯕ ꯑꯗꯨꯒ ꯏꯁꯄꯦꯟ ꯉꯝꯈ꯭ꯔꯦ
ꯑꯦꯁ ꯉꯝꯗ꯭ꯔꯗꯤ ꯀꯩꯅꯣꯄꯦꯟꯗꯤ ꯑꯗꯨꯝ ꯁ꯭ꯄꯦꯟꯗꯤ ꯐꯖꯩꯩꯅ ꯀꯩꯅꯣ ꯃꯔꯤꯒ ꯑꯃ ꯅꯠꯇ꯭ꯔꯣ
ꯏ ꯑꯩꯗꯣ ꯌꯥꯝꯃ ꯑꯩꯗꯤ ꯁꯞꯄꯣꯔꯠ ꯇꯧꯧꯕꯅꯦꯕ ꯌꯥꯝꯃꯜꯗ ꯅꯅꯥꯌꯦ ꯍꯥꯏꯦ
ꯎꯝ
ꯅꯕꯅ ꯅꯕꯅ
ꯑꯗꯨꯝ ꯌꯥꯕꯅꯤ ꯃꯣꯏꯗꯤ ꯑꯉꯥꯡꯅꯤꯅ ꯑꯉꯥꯡꯅꯤꯅ ꯍꯧꯖꯤꯛ ꯃꯣꯏ ꯇꯝꯃꯤꯟꯅꯩ
ꯆꯥꯏꯁ ꯌꯥꯝ ꯑꯉꯥꯡꯗꯤ ꯅ ꯗꯦ ꯃꯥꯒꯤ ꯃꯁꯛꯇꯤ ꯑꯉꯥꯡ ꯑꯍꯣꯏ ꯃꯥꯜꯂꯦ ꯑꯗꯨ ꯑꯣꯏꯔꯁꯨ ꯌꯥꯝ ꯑꯉꯥꯡꯕꯗꯤ ꯅꯠꯇꯦ ꯑꯗꯨꯣ ꯊꯝ
ꯀꯩꯅꯩꯅꯣ ꯍꯣꯏ
ꯑꯁ ꯑꯗꯨꯗꯤ ꯆꯞ ꯆꯥꯔ ꯑꯗꯨꯗꯤ ꯆꯞ ꯆꯥꯔꯦ
ꯀꯨꯟ ꯈꯛꯇꯪ ꯉꯥꯏꯔꯤꯕꯅꯦ
ꯥꯛꯇ
ꯑꯗꯨ ꯃꯣꯏꯗ ꯍꯧꯖꯤꯛ ꯅꯍꯥꯅꯤꯅ ꯈꯔ ꯇꯧꯔꯅꯤ ꯇꯧꯔꯛꯑꯅꯦꯕ ꯍꯥꯏꯗꯤ ꯊꯥꯏꯅꯒꯤ ꯔꯨꯅꯥꯜ ꯑꯗꯣ ꯃꯦꯁꯤꯁꯨ ꯃꯣꯏ ꯃꯇꯝꯗ ꯑꯗꯨꯝ ꯃꯣꯏꯅ ꯑꯗꯨꯝ ꯂꯩꯗꯅ ꯑꯗꯨꯕꯨ ꯃꯦꯁꯤꯒꯤꯗꯤ ꯊꯨꯒꯥꯏꯗꯧ ꯉꯝꯗꯧ ꯃꯥꯟꯗꯦꯗ
ꯑꯩ ꯏꯁ ꯈꯪꯗꯦ ꯃꯦꯁꯤꯕꯨ ꯊꯨꯋꯥꯥꯏꯗꯣꯏꯅꯦ ꯏꯁꯄꯦꯟꯅ
ꯊꯨꯒꯥ ꯑꯣ ꯊꯨꯒꯥꯁꯤ ꯃꯥ ꯊꯨꯒꯥꯔꯝꯅꯤ ꯑꯗꯨꯕꯨꯦꯁꯤ ꯑꯩꯒꯤ ꯃꯥ ꯃꯥꯅ ꯁꯥꯟꯅꯕ ꯃꯑꯣꯡꯗꯣ ꯑꯁꯣꯨꯝꯅ ꯀꯅꯥꯁꯨ ꯍꯥꯏꯔꯣ
ꯑꯩꯅ ꯁꯄꯣꯔꯠ ꯇꯧꯕ ꯇꯤꯝ ꯑꯅꯤꯗꯣ ꯁꯥꯟꯅꯥꯗꯣꯏꯅꯦ ꯁ꯭ꯄꯦꯟꯒ ꯐ꯭ꯔꯥꯟꯁꯇꯣ ꯁꯤꯃꯤ ꯐꯥꯏꯅꯦꯜꯗ
ꯄꯦꯟꯒ ꯁꯦꯃꯤ ꯇ ꯑꯗꯨꯗꯗꯤ ꯀꯅꯥ ꯇꯧꯗꯧꯕ
ꯈꯪꯗ꯭ꯔꯤ ꯏꯁꯄꯦꯟ ꯇꯧꯕꯅꯦ ꯑꯗꯨ ꯑꯣꯏꯔꯁꯨ ꯏꯁꯄꯦꯟ ꯇꯧꯒꯅꯤ ꯑꯩꯅꯗꯤ ꯌꯥꯝꯃꯕ ꯄꯝꯕ ꯕꯄꯦꯕꯨꯗꯤ ꯄꯥꯝꯃꯦ ꯑꯗꯨ ꯑꯣꯏꯔꯁꯨ ꯕꯄꯦꯗꯣ ꯈꯔꯗꯤ
ꯕꯄꯦꯗꯤ ꯀꯩꯅꯣꯅꯤꯅꯦ ꯐ꯭ꯔꯥꯟꯁꯅꯤꯅꯦ
ꯐ꯭ꯔꯥꯟꯁꯅꯦ ꯍ ꯑꯗꯨꯒꯤ ꯕꯥꯄꯦꯒ ꯌꯥꯝꯃꯜꯗ ꯀꯅꯥꯕꯨ ꯁꯞꯄꯣꯔꯠ ꯇꯧꯒꯦꯔꯥ ꯍꯥꯏꯔꯗꯤ ꯌꯦꯡꯕꯕꯨ ꯇꯧꯔꯒꯦ ꯍ
ꯀꯔꯤꯔ ꯅꯪ ꯉ ꯑꯩ ꯒ꯭ꯌꯥꯟ ꯇꯥꯗꯦꯗ
ꯊꯩꯅꯣ ꯁꯦꯃꯤ ꯐꯥꯏꯟꯜꯗ ꯐ꯭ꯔꯥꯟꯁ ꯍꯧꯖꯤꯛꯀꯤ ꯅꯠꯇꯦ ꯍꯥꯏꯅ ꯍꯥꯏꯕꯗꯤ
ꯑꯣ ꯐꯥꯟ ꯁꯤꯃꯤꯗꯗꯤ ꯐ꯭ꯔꯥꯟꯁꯒ ꯀꯩꯅꯣ ꯁ꯭ꯄꯦꯟ ꯇꯥꯔꯒꯅꯤ
ꯑꯗꯨꯅꯦ ꯑꯗꯨꯗꯨꯅꯦ ꯑꯩꯅ ꯑꯥꯡꯕꯗꯣ ꯍꯧꯖꯤꯛꯀꯤ ꯅꯠꯇꯦ
ꯅꯪꯅ ꯍꯥꯏꯔꯗꯤ ꯏꯪꯂꯦꯟꯒ ꯏꯁꯄꯦꯟ ꯍꯥꯏꯔꯛꯄꯗꯨꯗ ꯑꯩ ꯉꯥꯎꯔꯤꯅꯤ ꯑꯗꯨꯗ
ꯑꯗꯨ ꯅꯠꯇꯦ ꯑꯣ ꯑꯗꯨ ꯅꯠꯇꯦ ꯑꯗꯨ ꯅꯠꯇꯦ
ꯅꯠꯇ꯭ꯔꯗꯤ ꯐꯩ
ꯏꯁꯄꯦꯟꯒ ꯐ꯭ꯔꯥꯟꯁꯇ ꯍꯥꯏꯕꯅꯦ
ꯑꯔꯖꯦꯟꯇꯤꯅꯥ ꯁ꯭ꯋꯤꯖꯔꯂꯦꯟ ꯎꯝ
ꯍ
ꯑꯥꯔꯖꯦꯟꯇꯤꯅꯥ ꯁ꯭ꯋꯤꯖꯔꯂꯦꯟ ꯨꯡꯒꯥ ꯃꯗꯤ ꯏꯪꯂꯂꯦꯟ ꯏꯪꯂꯦꯟ ꯏꯪꯂꯦꯟꯕꯨ ꯏꯪꯂꯦꯟꯒ ꯃ ꯏꯪꯂꯦꯟꯒ ꯁꯤꯃꯤꯗ ꯇꯥꯔꯦ
ꯐꯅꯦ ꯉꯁꯤꯅ ꯈꯪꯉꯅꯤ ꯏꯪꯂꯦꯟꯒ ꯅꯣꯔꯋꯦꯁ ꯅꯥꯒꯗꯕꯗꯣ ꯎꯝ ꯎ
ꯏ ꯅꯣꯋꯦꯁꯨꯦ ꯑꯗꯨꯝ ꯌꯥꯕꯅꯦꯍꯦ
ꯈꯪꯗꯦꯗ ꯍꯣꯏ ꯃꯣꯏꯗꯤ ꯃꯤ ꯋꯥꯡ ꯋꯥꯡꯔꯒ ꯆꯥꯎ ꯆꯥꯎꯔꯒ
ꯈꯪꯗꯦꯗ ꯍꯟꯗꯛ ꯕꯣꯔ ꯑꯁꯤ ꯌꯦꯡꯕꯗꯁꯨ ꯌꯥꯝ ꯅꯨꯡꯉꯥꯏꯇꯦ ꯑꯁ ꯒꯦꯝ ꯈꯨꯁꯤꯅꯥꯅꯤꯅ ꯑꯍꯩꯕ ꯉꯥꯛꯇ ꯍꯦꯛꯇ ꯀꯥꯔꯒ ꯂꯩꯕꯗꯣ ꯑꯗꯨ ꯌꯦꯡꯕꯗ ꯐꯖꯗꯦꯕ
ꯈꯩꯗꯅ
ꯑꯗꯩ ꯌꯥꯗꯗ
ꯌꯥꯗ꯭ꯔꯦ ꯀꯄꯅꯦ ꯃ
ꯀ ꯃꯌꯨꯝꯗ ꯑꯩ ꯈꯟꯗ꯭ꯔꯦ
ꯍꯥ ꯍꯟꯈ꯭ꯔꯦ ꯍꯣꯏ
ꯎꯝ
ꯑ
ꯒꯣ ꯑꯅꯤ ꯈꯛꯇꯔꯣ ꯆꯜꯂꯒ ꯑꯍꯨꯝꯔꯣ
ꯑꯗꯨꯒ ꯃꯣꯏꯒꯤ ꯇꯤꯝꯃꯦꯠꯁꯨ ꯀꯣ ꯀꯣꯑꯣꯄꯔꯦꯠ ꯇꯧꯗꯦ ꯦ
ꯃꯥꯗꯤ ꯍꯥꯏꯗꯤ ꯂꯨꯅꯥꯗꯨꯁꯨ ꯑꯍꯟꯁꯨ ꯑꯣꯏꯔꯁꯤꯜꯂꯄꯅꯤꯅꯀꯣ
ꯎꯝ
ꯕꯣꯁꯨ ꯀꯩꯅꯣ ꯇꯧꯗ꯭ꯔꯦꯕ ꯀꯦꯔꯤꯁꯨ ꯇꯧꯗ꯭ꯔꯦ ꯃꯥꯕꯨꯕꯁꯨ ꯄꯥꯏꯕ ꯀꯤꯔꯦꯕ ꯑꯗꯨ ꯁꯔꯨꯛꯇꯨꯗꯤ ꯃꯥ ꯃꯥꯅ ꯚꯣꯠ ꯄꯥꯏꯔꯗꯤ ꯃꯁꯥ ꯂꯤꯛꯏꯕ
ꯎꯝ
ꯑꯩꯅ ꯑꯩ ꯄꯥꯏꯔꯗꯤ ꯑꯩꯅ ꯆꯥꯎꯔꯦ ꯍꯥꯏꯕ ꯋꯥꯈꯜ ꯂꯩꯕ ꯂꯤ ꯌꯥꯝ ꯌꯥꯝ ꯂꯤꯛꯏꯕ ꯑꯗꯨꯏꯒꯤꯅꯤꯗ
ꯑꯗꯨꯒ ꯑꯩꯅ ꯈ꯭ꯋꯥꯏꯔꯒ ꯈ꯭ꯋꯥꯏꯗꯒꯤ ꯀꯩ ꯍꯥꯏꯁꯤꯔꯥ ꯎꯝ ꯈꯟꯕꯁꯦ ꯍꯥꯏꯕꯗꯤ ꯔꯥꯅꯣꯜꯗꯣꯒ ꯃꯦꯁꯁꯤ ꯑꯅꯤꯔꯛꯇ ꯑꯩꯗꯤ ꯔꯥꯅꯥꯣꯜꯗꯣꯗꯣ ꯑꯦꯝ ꯑꯦꯁ ꯁꯤꯗꯣ ꯈꯔ ꯑꯍꯟ ꯑꯣꯏꯕ꯭ꯔꯅ ꯑꯩꯗꯤ ꯈꯟꯕ
ꯑꯥ
ꯑꯗꯨꯒ ꯀꯩꯅꯣꯅꯦ ꯔ ꯅꯪꯗꯣꯅ ꯑꯍꯟ ꯑꯣꯏ ꯍꯥꯏꯌꯦ
ꯑꯗꯅꯤ ꯀꯅꯣ
ꯑꯁ ꯌꯥꯝ ꯄꯛꯇꯦꯍꯦ ꯃꯦꯁꯤ ꯃꯦꯁꯤꯗꯤ ꯑꯍꯟ ꯃꯥꯂꯦ
ꯃꯥ ꯀꯣꯏꯗꯨꯅꯅꯤ
ꯑꯍꯟ ꯃꯤ ꯌꯥꯝ ꯑꯗꯨ ꯄꯤꯛꯔꯁꯨ ꯌꯥꯝ ꯍꯩꯁꯤꯗꯤ
ꯅꯅꯣꯗꯨꯗꯤ ꯑꯍꯟ ꯃꯥꯟꯗꯦ
ꯆꯍꯤ ꯆꯍꯤ ꯑꯅꯤ ꯍꯜꯂꯝꯃꯅꯤ
ꯑꯣ
ꯆꯍꯤ ꯑꯅꯤꯗꯤ ꯀꯩꯁꯨ ꯅꯠꯇꯦꯗ ꯑꯗꯨꯝ ꯀꯩꯅꯣ ꯇꯧ ꯌꯥꯕꯅꯤꯗ ꯃꯤꯈꯤꯗꯩ ꯌꯦꯡꯉꯣ ꯑꯗꯨꯝ ꯍꯧꯖꯤꯛ ꯐꯖꯅ ꯁꯥꯟꯅꯔꯤꯕ ꯃꯥꯗꯤ
ꯎꯝ ꯃꯥꯒꯤ ꯃꯑꯣꯡꯁꯨ ꯃꯦꯁꯤꯗꯤ ꯑꯁ ꯌꯥꯝ ꯑꯍꯟ ꯃꯥꯜꯂꯦ
ꯎꯝ
ꯃꯥꯟꯗ꯭ꯔꯣꯝ ꯅꯣꯏꯗꯨꯗꯤ ꯃꯦꯁꯤ ꯒꯥꯔꯣꯅꯥꯗꯣꯗꯣ
ꯑꯗꯨꯕꯨꯀꯣ ꯁꯛꯇꯣ ꯐꯖꯅ ꯃꯨꯟꯅ ꯌꯦꯡꯉꯀꯥꯟꯗꯗꯤ ꯔꯣꯅꯥꯜꯗꯣꯅ ꯑꯍꯟ ꯑꯣꯏꯕꯅꯤꯗ
ꯎꯝ ꯑꯣ
ꯃꯥꯏꯊꯣꯡꯗꯨ
ꯎꯝ ꯈꯪꯗꯦ ꯋꯥꯡꯕꯒꯤꯔꯥ ꯑꯃ ꯅꯅꯦ ꯍꯕꯒꯔ
ꯃꯤ ꯑꯃꯁꯨ ꯌꯥꯝ ꯍꯩꯁꯤꯅꯤ
ꯍꯣꯏ ꯅꯦꯝꯕꯁꯨ ꯍꯩꯌꯦ ꯑꯗꯨ ꯑꯣꯏꯔꯁꯨ ꯅꯦꯝꯕꯗꯣ
ꯑꯝ
ꯑꯍꯟ ꯃꯥꯜꯂꯦꯕ ꯅꯦꯝꯕꯒꯤꯔ ꯃꯥꯕꯨ ꯑꯍꯟ ꯃꯥꯟꯦ ꯍꯥꯏꯕꯁꯦ ꯈꯪꯗꯦ
ꯃꯥꯁ ꯃꯥꯂꯁꯅꯨ ꯀꯩ ꯇꯧꯔꯒꯦ ꯑꯉ
ꯇꯗꯤ ꯈꯔ ꯋꯥꯡꯉꯗꯤ ꯐꯥꯗꯣꯏꯕ ꯃꯦꯁꯤꯁꯨ
ꯋꯥꯡꯉꯗꯤ ꯐꯖꯒꯅꯤ
ꯑꯩ ꯑꯩꯈꯣꯏ ꯑꯩꯈꯣꯏꯒꯤ ꯈꯨꯟꯗꯁꯨ ꯀꯣ ꯑ ꯌꯥ ꯃꯦꯁꯤ ꯑꯣ ꯐꯖꯅ ꯁꯄꯣꯔꯠ ꯇꯧꯕꯁꯨ ꯂꯩꯌꯦ ꯃꯤ ꯑꯃ ꯃꯦꯁ - ꯁꯤꯒꯤꯗꯃꯛꯇ ꯁꯤꯒꯦ ꯍꯥꯏꯕ ꯇꯥꯏꯄꯇ ꯃꯥꯒꯤ ꯁꯛꯁꯨ ꯑꯗꯨꯝ ꯃꯨꯅꯥꯏ ꯃꯥꯒꯤ ꯃꯥꯁꯨ ꯅꯦꯝꯃꯦꯕ
ꯎꯝ
ꯑꯗꯨꯒꯤ ꯑꯁ ꯆꯞ ꯃꯥꯟꯅꯈ꯭ꯔꯦ ꯃꯕꯥꯅꯤꯁꯦ
ꯎꯝ
ꯃꯦꯁꯤꯕꯨ ꯁꯞꯄꯣꯔꯠ ꯇꯧꯕꯗꯤ ꯂꯣꯏꯔꯦ ꯑꯏ ꯃꯦꯁꯤꯅꯗꯤ ꯈꯪꯗꯕ
ꯈꯪꯉꯝꯒꯅꯤ ꯈꯪꯗ꯭ꯔꯗꯤ ꯀꯩꯅꯣ
ꯃꯥꯅ ꯃꯥꯅ ꯁꯄꯣꯔꯠ꯭ ꯇꯧꯕꯗ ꯈꯪꯕꯤꯗꯕ ꯃꯥꯅꯗꯤ ꯁꯞꯄꯣꯔꯠ ꯇꯧꯕ
ꯎꯝ ꯍꯣꯔꯦꯟꯅ ꯌꯦꯡꯕ ꯇꯥꯔꯦ ꯌꯦꯡꯕꯨ ꯌꯦꯡꯒꯗ꯭ꯔꯣ ꯕ‌ꯣꯜꯕꯨ ꯈꯪꯗ꯭ꯔꯦꯗ ꯇꯨꯝꯕ ꯅꯨꯡꯉꯥꯏꯔꯗꯤ ꯑꯃꯨ ꯌꯦꯅꯤꯡꯅꯤꯉꯥꯏ ꯇꯜꯂꯤꯉꯩꯗꯤ
ꯄꯨꯡ ꯀꯌꯥꯗ꯭ꯔꯥ ꯍꯧꯖꯤꯛꯇꯤ